ꯍꯜꯂꯣ
ꯑꯣ ꯏꯃꯥꯟꯅꯕꯤ ꯅꯨꯡꯉꯥꯏꯔꯤꯕ꯭ꯔꯣ ꯇꯥꯔꯦ ꯇꯥꯔꯦ
ꯌꯥꯝ ꯇꯞꯄꯤꯅ
ꯅꯦꯠꯋꯥꯛꯁꯦ ꯈꯔ ꯅꯨꯡꯉꯥꯏꯇ
ꯚꯣꯏꯁ ꯃꯦꯁꯦ ꯚꯣꯏꯁꯁꯦ ꯅꯪꯒꯤ ꯌꯥꯝ ꯇꯞꯅ ꯇꯥꯕ
ꯑꯩꯒꯤ ꯐꯣꯟꯁꯦ ꯈꯔ ꯄ꯭ꯔꯣꯕ꯭ꯂꯦꯝ ꯂꯩꯕ ꯑꯗꯨꯒꯤ ꯃꯥꯜꯂꯦ
ꯈꯔ ꯅꯛꯁꯜꯂ ꯉꯥꯡꯕ ꯌꯥꯔꯣꯏꯗ꯭ꯔꯣ
ꯎꯝ ꯅꯛꯁꯤꯜꯂꯤꯅꯦ ꯑꯩ ꯂꯥꯎꯠ ꯊꯥꯗꯦ ꯅꯥꯀꯣꯡꯗ ꯑꯗꯨꯝ ꯍꯥꯞꯄꯤꯅꯦ
ꯌꯥꯝ ꯇꯞꯄꯦ ꯍꯣꯏ ꯐꯨꯜ ꯂꯩꯈꯠꯂꯤꯅꯦ ꯇꯥꯕꯨꯗꯤ ꯇꯥꯏꯌꯦꯕ
ꯂꯥꯎꯠ ꯊꯥꯕꯝ ꯖꯨꯏ
ꯇꯞꯅ ꯇꯥꯏ ꯊꯥꯔꯨꯔꯅꯨ
ꯍꯥ ꯇꯥꯔꯕꯣ
ꯀꯩꯒꯤꯅꯣ
ꯈꯪꯗꯦꯗ ꯑꯗꯨꯝ ꯁꯥꯔꯖꯤ ꯌꯥꯅꯤ
ꯅꯪ ꯅꯪꯅ ꯍꯥꯏꯕꯗꯤ ꯑꯗꯨꯝ ꯍꯧꯅ ꯇꯥꯏ ꯑꯩꯅ ꯂꯥꯎꯠ ꯊꯥꯕꯝꯖꯨ ꯌꯥꯎꯗꯕꯁꯤꯗ
ꯎꯝ ꯑꯩ ꯅꯪ ꯍꯥꯞꯇꯦ ꯍꯥꯞꯇꯦ ꯀꯩꯝ ꯍꯥꯞꯇꯦ
ꯀꯩꯒꯤꯅꯣ ꯈꯪꯗꯦ ꯑꯩꯅ ꯉꯥꯡꯕ ꯋꯥꯖꯦ ꯅꯪꯒꯤ ꯐꯣꯟꯗꯒꯤꯗ ꯑꯃꯨꯛ ꯍꯟꯖꯟꯅ ꯇꯥꯕꯗꯣ ꯎꯝ ꯏꯀꯣ ꯆꯠꯄꯤꯗꯣ
ꯏꯀꯣ ꯆꯠꯄꯤꯗꯣ ꯎꯝ ꯅꯣꯏ ꯏꯃꯨꯡ ꯃꯅꯨꯡ ꯀꯃꯥꯏ ꯇꯧꯔꯤꯒꯦ ꯅꯨꯡꯉꯥꯏꯔꯤꯕꯣ
ꯑꯁ ꯅꯨꯡꯉꯥꯏꯔꯤ ꯍꯥꯏꯇꯥꯔꯦꯕ ꯏꯕꯦꯝꯃꯥ ꯒ꯭ꯌꯥꯟ ꯑꯃ ꯇꯥꯗꯦꯗ ꯍꯧꯖꯤꯛꯁꯦ ꯎꯝ ꯂꯣꯏꯅꯃꯛ ꯋꯥꯅꯕ ꯃꯇꯝ ꯑꯣꯏꯗꯅ ꯁꯨꯕꯝ ꯆꯠꯐꯝ ꯇꯣꯂꯣꯞ ꯆꯥꯕꯗꯤ ꯌꯥꯎꯕ ꯅꯠꯇꯝꯅꯤꯅꯅꯦ ꯁꯨꯐꯝ ꯆꯥꯐꯝ ꯈꯪꯗꯗꯅ ꯑꯉꯥꯡ ꯅꯨꯄꯤ ꯂꯥꯏꯔꯤꯛ ꯂꯥꯏꯁꯨ ꯇꯝꯕꯒꯤ ꯄꯩꯁꯥꯅꯒ ꯆꯪꯕꯅꯦ ꯑꯅꯥ ꯑꯌꯦꯛ ꯌꯥꯎꯕꯒ ꯈꯪꯗꯦꯗ ꯃꯦꯅꯦꯖ ꯇꯧꯕꯗ ꯐꯪꯉꯤꯕ ꯄꯩꯁꯥꯒ ꯌꯥꯝ ꯋꯥꯏ ꯍꯥꯏꯍꯩꯗꯦ ꯍꯥꯏꯕꯗꯨ ꯇꯥꯔꯦ
ꯑꯩꯗꯤ ꯑꯃꯔꯣꯝꯗ ꯑꯩꯒꯤ ꯑꯩꯈꯣꯏ ꯃꯥ ꯏꯃꯥꯒ ꯏꯄꯥꯒꯖꯦ ꯎꯕꯗ ꯊꯋꯥꯏ ꯅꯨꯡꯉꯥꯏꯇꯕꯗꯣ ꯍꯥꯏꯗꯤ ꯁꯣꯟꯖꯜꯂꯛꯄꯗꯣ
ꯍꯣꯏꯅꯦ
ꯄꯩꯁꯥꯖꯦ ꯊꯣꯛ ꯇ꯭ꯔꯦ ꯃꯁꯥꯖꯨ ꯁꯨꯝ ꯁꯣꯟꯖꯜꯂꯛꯑꯦ ꯑꯍꯟꯖꯨ ꯁꯨꯝ ꯑꯣꯏꯁꯤꯜꯂꯛꯑꯦ ꯑꯗ ꯑꯩꯈꯣꯏꯅ ꯑꯃꯨꯛ ꯄꯩꯁꯥꯗꯣ ꯖꯣꯝ ꯖꯣꯝ ꯊꯣꯛꯇꯅ ꯑꯃꯨꯛ ꯑꯣꯏꯗꯤ ꯐꯕ
ꯄꯥꯡꯉꯗꯤ ꯑꯃꯨꯛ ꯐꯕ
ꯎꯝ ꯑꯈꯣꯏꯅ ꯄꯩꯁꯥ ꯊꯣꯛꯑꯒ ꯑꯍꯜ ꯂꯃꯟꯗꯁꯨ ꯁꯟꯖꯜꯂꯦ ꯈꯣꯠꯂꯦꯅ ꯆꯥꯅꯤꯡ ꯆꯥꯅꯤꯡꯕ ꯁꯦꯠꯅꯤꯡ ꯁꯦꯠꯅꯤꯡꯕ ꯄꯨꯕꯤꯗꯅ ꯑꯩꯈꯣꯏꯅ ꯂꯥꯏꯌꯦꯡꯕꯤꯗꯅ ꯇꯧꯕꯤꯔꯗꯤ ꯑꯃꯨꯛ ꯐꯕꯀꯣ
ꯃꯥꯅꯦ
ꯑꯗꯨꯖꯨ ꯉꯝꯗ ꯑꯁ ꯈꯪꯗꯦꯗ ꯃꯊꯥ ꯌꯥꯝ ꯁꯥꯏ
ꯑꯉꯥꯡ ꯅꯨꯄꯤ ꯂꯥꯏꯔꯤꯛ ꯂꯥꯏꯁꯨ ꯇꯝꯕꯁꯨ ꯑꯃꯨꯛ ꯌꯥꯎꯁꯤꯜꯂꯤꯅꯤꯗꯣ ꯑꯩꯈꯣꯏꯒꯤꯗꯤ
ꯅꯕꯗꯤꯠ ꯇꯤꯁꯨꯂꯩꯔꯦ ꯎꯝ ꯑꯩꯈꯣꯏ ꯃꯁꯥꯗꯣ ꯁꯨꯡꯒ꯭ꯔꯪꯅꯔꯒ ꯈꯪꯉꯕ ꯑꯁ ꯁ ꯌꯦꯡ ꯉꯝꯗꯝꯅꯤ ꯀꯩꯅꯣ
ꯏꯁ ꯑꯩ ꯌꯦꯡ ꯉꯝꯗꯝꯅꯤ ꯀꯩꯅꯣ ꯑꯗꯨꯅꯤ ꯇꯧꯔꯤꯁꯦ
ꯄꯨꯛꯅꯤꯡꯒ ꯅꯨꯡꯁꯤꯖꯥꯅꯤꯗ ꯏꯃꯥ ꯏꯄꯥꯅ ꯁꯣꯟꯖꯜꯂꯛꯄꯖꯦ ꯎꯕꯗ
ꯅꯨꯡꯁꯤꯕꯅꯤ ꯑꯩꯁꯨ ꯇꯧꯔꯤꯅꯤꯊꯟꯗ ꯈꯟꯗ꯭ꯔꯤꯉꯩ ꯐꯩ ꯈꯟꯖꯤꯜꯂꯛꯑꯀꯥꯟꯗꯗꯤ ꯅꯨꯡꯉꯥꯏꯇꯦꯕ ꯌꯥꯝꯅ ꯏꯃꯨꯡ ꯃꯅꯨꯡꯒꯤ ꯈꯟꯕꯗꯅꯦ
ꯎꯝ ꯅꯨꯄꯤꯅꯤ ꯑꯩꯈꯣꯏꯁꯨ ꯀꯌꯥꯝ ꯀꯨꯏꯅ ꯌꯨꯝꯗ ꯂꯩꯔꯨꯅꯤ
ꯑꯥ
ꯎꯝ ꯂꯨꯍꯣꯡꯕꯩ ꯋꯥꯈꯜ ꯈꯜꯂꯛꯀꯅꯤ ꯀꯥꯏꯗꯩ ꯄꯩꯁꯥ ꯅꯨꯡ ꯌꯥꯥꯅ ꯍꯣꯡꯗꯩꯅꯣꯖꯨ ꯑꯃꯨꯛ ꯈꯟꯅꯤ ꯁꯨꯃꯥꯏꯅꯒ ꯋꯥꯔꯛꯀꯅꯤꯗꯤ ꯈꯜꯂꯨꯗꯦꯀꯣ ꯑꯉꯥꯡ ꯑꯣꯏꯉꯩꯗ
ꯑꯗꯩ ꯑꯉꯥꯡ ꯑꯣꯏꯔꯤꯉꯩ ꯌꯨꯝ ꯄꯨꯡꯂꯩ ꯃꯔꯩ ꯁꯨꯝꯕ ꯑꯋꯥꯕꯁꯦ ꯑꯃꯠꯇ ꯌꯥꯎꯗꯦ
ꯃꯥꯁꯇ ꯇꯝꯕꯣꯕꯥꯎꯗ ꯌꯥꯝ ꯅꯨꯡꯉꯥꯏꯌꯦꯍꯦ ꯀꯥꯢꯝ ꯈꯟꯖꯟꯗꯦ
ꯈꯟꯖꯤꯟꯗꯦ ꯑꯗꯨꯒꯤ ꯃꯇꯨꯡꯐꯧ ꯈꯔꯕꯨ ꯅꯨꯡꯉꯥꯏꯔꯤ ꯑꯩꯈꯣꯏꯗꯤ ꯃ ꯃꯔꯨꯞ ꯄꯥꯡ ꯌꯥꯎꯔꯨꯕ ꯑꯗꯒꯤꯗꯤ ꯂꯩꯕꯥꯛꯀꯤ ꯑꯣꯏꯕ ꯏꯔꯥꯡ ꯀꯩ ꯀꯔꯥ ꯃꯌꯥꯝ ꯊꯣꯛꯂꯛꯈꯤꯕꯁꯦ ꯁꯤꯅ ꯕꯦꯔꯥ ꯀꯥꯁꯤꯟꯕ ꯍꯥꯏꯇꯥꯔꯦ
ꯃꯤꯑꯣꯏꯕ ꯄꯨꯟꯁꯤ ꯇꯧꯉꯝ
ꯉꯝꯗꯦ ꯉꯝꯗꯦ ꯆꯥꯛ ꯏꯁꯤꯡꯗꯤ ꯆꯥꯔꯕꯣ ꯍꯜꯂꯣ ꯔꯕꯤꯅꯥ ꯀꯔꯤꯅꯣ ꯃꯤꯠ ꯇꯧꯔꯤꯁꯤꯕꯣ ꯑꯝꯇ ꯇꯥꯗ꯭ꯔꯦꯃꯦ